ꯎꯝ ꯀꯔꯤ ꯍꯧꯖꯤꯛ ꯍꯧꯖꯤꯛꯀꯤꯗꯣ ꯑꯩꯅ ꯑꯩꯒꯤ ꯃꯔꯨꯞ ꯅꯨꯄꯤꯗꯨ ꯑꯩ ꯍꯧꯖꯤꯛ ꯑꯩꯒꯗꯤ ꯈꯨꯝꯅꯗ꯭ꯔꯦꯕ ꯃꯥꯁꯦꯀꯣ
ꯑꯥ ꯑꯥ
ꯑꯗꯨ ꯑꯗꯨꯒ ꯅꯍꯥꯟ ꯑꯩꯒꯤ ꯃꯔꯨꯞ ꯑꯅꯤ ꯃꯥꯒꯤ ꯃꯥꯒꯤꯗ ꯂꯥꯛꯄ ꯃꯇꯝꯗ ꯑꯥ ꯑꯩꯒꯤ ꯃꯤꯡ ꯄꯜ ꯑꯩꯒꯤ ꯃꯤꯡ ꯄꯜꯂꯒ ꯃꯥꯗꯤ ꯊꯕꯛ ꯌꯥꯝ ꯆꯟꯈ꯭ꯔꯕ ꯃꯥꯂꯦ ꯑꯗꯨ ꯇꯧꯋꯦ ꯃꯥꯗꯤ ꯑꯩꯗ ꯅꯍꯥꯟ ꯕꯤ ꯕꯤ ꯑꯦꯁꯇꯁꯨ ꯑꯣꯖꯥ ꯑꯣꯏꯌꯦꯕ ꯑꯩꯁꯦ ꯃꯥꯒꯤ ꯕꯥꯔꯗꯦ ꯃꯇꯝꯗꯣ ꯑꯗꯨꯒꯤ ꯑꯥ ꯑꯗꯨ ꯃꯥꯗꯨ ꯆꯤꯟꯕꯒꯤ ꯑꯩꯗꯣ ꯀꯧꯗ꯭ꯔꯕꯅꯦ ꯍꯥꯏꯌꯦ ꯃꯆꯤꯟ ꯊꯤꯒꯅꯣ ꯍꯥꯏꯕ ꯀꯧꯅꯤꯡꯗ꯭ꯔꯗꯤ ꯀꯧꯅꯤꯡꯗꯕꯒꯤꯅꯦ ꯑꯗꯨꯝ ꯍꯥꯏꯌꯣꯕ
ꯑꯗꯨꯝ ꯅꯪ ꯆꯤꯜꯂꯁꯨ ꯆꯤꯟꯗ꯭ꯔꯁꯨ ꯑꯗꯨꯝ ꯃꯥ ꯍꯥꯏꯗꯤ ꯈꯪꯍꯟꯕ ꯌꯥ ꯇꯥꯕꯅꯦꯕꯀꯣ
ꯑꯩ ꯆꯤꯜꯂꯁꯨ ꯆꯤꯟꯗ꯭ꯔꯁꯨ ꯊꯕꯛ ꯂꯩꯇ꯭ꯔꯁꯨ ꯂꯩꯔꯁꯨ ꯂꯩꯇ꯭ꯔꯁꯨ ꯀꯧꯒꯦ ꯍꯥꯏꯔꯗꯤ ꯀꯧꯕ ꯌꯥꯏꯌꯦ ꯍꯥꯢꯕ ꯑꯗꯨꯒꯤ ꯑꯩꯒꯤ ꯃꯔꯨꯞ ꯅꯨꯄꯤ ꯑꯃꯗꯨꯅ ꯀꯧ ꯀꯧꯗꯤ ꯀꯧꯗ꯭ꯔꯒ ꯎꯝ ꯀꯔꯝꯍꯥꯏꯅ ꯃꯥ ꯂꯥꯛꯀꯅꯤ ꯂꯥꯛꯂꯣꯏ ꯍꯥꯏꯕ ꯅꯪ ꯈꯪꯕ꯭ꯔꯣ ꯍꯥꯏꯈ꯭ꯔꯕ
ꯑꯁꯦꯝꯕꯅꯤ ꯑꯗꯨꯝ ꯆꯤꯟꯗꯁꯨ ꯇꯤꯟꯗ꯭ꯔꯁꯨ ꯃꯥ ꯃꯩ ꯃꯔꯨꯞꯅꯤ ꯍꯥꯏꯅ ꯈꯜꯂꯗꯤ ꯂꯥꯛꯍꯟꯅꯤꯡꯉꯗꯤ ꯂꯥꯛꯑꯣ ꯑꯩ ꯕꯥꯔꯗꯦ ꯀꯩꯅꯣ ꯂꯩꯌꯦ ꯑꯗꯨꯝ ꯀꯧꯗꯧꯅꯤ
ꯑ ꯍꯣꯏ ꯑꯁꯤꯗ ꯑꯩ ꯌꯥꯝ ꯂꯥꯛꯅꯤꯡꯕꯁꯨ ꯅꯠꯇꯦ ꯑꯗꯨ ꯑꯣꯏꯔꯁꯨ ꯃꯤꯁꯦ ꯍꯥꯢ ꯍꯥꯏꯕꯅꯦꯗ ꯑꯩꯅ ꯍꯥꯏꯕꯗꯤ ꯑꯗꯨꯒꯤ ꯑꯌꯥ ꯃꯤꯁꯤꯡꯁꯦ ꯉꯛ ꯃꯜꯂꯦ ꯇꯧꯕꯤꯕ ꯗꯨ ꯌꯥꯝ ꯈꯪꯃꯟꯗꯕꯗꯨ
ꯑꯁꯦꯡꯕꯅꯦ ꯍꯣꯏ ꯃꯣꯏ ꯃꯣꯏꯒꯤꯗꯃꯛ ꯃꯣꯏ ꯇꯣꯡꯉꯗꯤ ꯌꯥꯔꯦꯅ ꯈꯟꯕꯗꯨꯀꯣ ꯑꯗꯨꯝ ꯊꯣꯛꯑꯦꯕ ꯑꯗꯨ ꯑꯩꯒꯤꯗꯣ ꯂꯣꯢ ꯂꯣꯢ ꯂꯣꯏꯁꯤꯟꯒꯦꯀꯣ ꯂꯩ ꯗ꯭ꯔꯤꯕꯅꯤ ꯉꯔꯥꯡ ꯉꯁꯥꯏ ꯍꯥꯏꯕꯗꯣ ꯑꯗꯨꯒ ꯑꯗꯨꯗ ꯑꯍꯤꯡꯗ ꯃꯥ ꯕ꯭ꯂꯣꯛ ꯊꯝꯈ꯭ꯔꯦꯕ ꯑꯩꯕꯣ ꯏꯃꯥꯟꯅꯕꯤꯅ
ꯑꯥ
ꯑꯗꯨꯒꯤ ꯑꯩ ꯑꯍꯤꯡꯗꯗꯤ ꯈꯪꯗꯕ ꯑꯩꯁꯨ ꯇꯨꯝꯈ꯭ꯔꯦꯕ ꯇꯨꯝꯗ꯭ꯔꯤꯉꯩꯗ ꯀꯣꯜ ꯑꯍꯨꯝꯔꯛ ꯇꯧꯕꯅꯦ ꯃꯥꯕꯨ ꯑꯩꯗꯤ ꯃꯥꯁꯦ ꯑꯗꯨ ꯅꯨꯄꯥꯒ ꯀꯥꯏꯅꯥ ꯈ꯭ꯔꯕ꯭ꯔꯥ ꯑꯩ ꯃꯥꯕꯨ ꯀꯝꯐꯣꯔꯠ ꯇꯧꯒꯦꯅꯁꯨ ꯀꯣꯜ ꯇꯧꯅꯤꯕꯀꯣ ꯑꯍꯨꯝ ꯔꯛ ꯇꯧꯕꯅꯤ ꯃꯥ ꯄꯤꯛ ꯇꯧꯗꯦꯕ ꯄꯤꯛ ꯇꯧꯗꯕꯩ ꯃꯔꯝꯗꯤ ꯑꯩꯒꯤ ꯅꯝꯕꯔ ꯑꯇꯣꯞꯄꯗꯤ ꯂꯣꯏꯅ ꯑꯩ ꯁꯤ ꯋꯥꯆꯞ ꯅꯝꯕꯔ ꯀꯣꯜ ꯅꯝꯕꯔꯁꯦ ꯍꯧꯖꯤꯛꯀꯥꯟ ꯔꯤꯆꯥꯔꯖ ꯂꯩꯇꯕ ꯑꯗꯨꯒꯤ ꯑꯩꯈꯣꯏ ꯗꯗꯥꯒꯤ ꯁꯤꯝ ꯍꯥꯞꯄꯒ ꯑꯗꯨ ꯇꯧꯕꯅꯦꯕ ꯑꯗꯨꯒꯤ ꯑꯁꯤ ꯅꯝꯕꯔꯗꯤ ꯕ꯭ꯂꯣꯛ ꯊꯝꯗꯕ ꯑꯇꯣꯞꯄꯗꯤ ꯂꯣꯏꯅ ꯊꯝꯈ꯭ꯔꯕ ꯏꯟꯁꯇꯥꯥꯒ꯭ꯔꯥꯝ ꯋꯥꯆꯞ ꯂꯣꯏꯅꯃꯛꯀꯣ
ꯎꯝ ꯎꯝ
ꯑꯗꯣ ꯑꯩ ꯀꯣꯜ ꯇꯧꯕꯁꯨ ꯄꯤꯛ ꯇꯧꯕꯤꯗꯦ ꯑꯗꯣ ꯑꯌꯨꯛꯇ ꯑꯩ ꯑꯩꯅ ꯃꯦꯁꯦꯁ ꯊꯥ ꯑꯍꯤꯡꯗ ꯇꯨꯝꯗ꯭ꯔꯤꯉꯩꯗ ꯊꯥꯕꯗꯣ ꯃꯥ ꯎꯍꯥꯎꯗꯕꯒꯤ ꯄꯨꯡ ꯑꯦꯂꯚꯦꯟ ꯑꯗꯨꯋꯥꯏꯗ ꯑꯣꯏꯔ ꯃꯥꯅ ꯆꯥꯠ ꯇꯧꯔꯛꯄꯗꯣ ꯑꯃꯨꯛ ꯑꯟꯕ꯭ꯂꯣꯛ ꯇꯧꯔꯒ
ꯑꯌꯥ ꯑꯗꯨ ꯕ꯭ꯂꯣꯛ ꯇꯧꯅꯤꯡꯉꯥꯢ ꯃꯥꯊꯧ ꯂꯩꯕ꯭ꯔꯥ ꯍꯥꯏꯕ
ꯑꯥ ꯃꯥꯁꯦ ꯅꯨꯄꯥ ꯅꯨꯄꯥꯒꯤ ꯁꯥꯏꯗꯠꯇ ꯂꯣꯏꯅ ꯆꯠꯈ꯭ꯔꯦꯕ ꯑꯉꯥꯛꯄꯅꯤ ꯑꯩꯗꯤ ꯁꯨꯈꯟ ꯈꯜꯂꯨꯕꯗꯣ ꯑꯗꯨꯒꯤ ꯑꯩꯅ ꯎꯝ ꯑꯩꯅ ꯑꯥꯌꯨꯛꯇ ꯀꯣꯜ ꯇꯧꯔꯒ ꯅꯪ ꯕ꯭ꯂꯣꯛ ꯊꯝꯒꯦꯗꯤ ꯂꯣꯏꯅ ꯊꯝꯕ ꯌꯥꯗ꯭ꯔꯣ ꯀꯔꯤ ꯑꯁꯤ ꯀꯣꯜꯗ ꯑꯗꯨꯝ ꯊꯝ ꯕ꯭ꯂꯣꯛ ꯇꯧꯗꯕꯅꯣ ꯍꯥꯏꯅ ꯑꯩ ꯇꯧꯔꯒ ꯑꯃꯨꯛ ꯍꯣꯏ ꯌꯥꯏ ꯑꯗꯨꯝ ꯊꯝꯃꯣ ꯅꯪ ꯃꯥ ꯃꯉꯣꯟꯗ ꯆꯠꯀꯦ ꯍꯥꯏꯗꯤ ꯑꯗꯨꯝ ꯆꯠꯂꯣ ꯌꯥꯏ ꯑꯩꯗꯤ ꯃꯉꯣꯜ ꯅꯪꯒꯤ ꯅꯨꯄꯥꯗꯁꯨ ꯍꯥꯏꯕꯤꯈ꯭ꯔꯦ ꯅꯪꯅ ꯃꯉꯣꯟꯗ ꯑꯃꯨꯛ ꯍꯜꯂꯗꯤ ꯑꯩ ꯅꯪꯕꯨ ꯈꯨꯝꯃꯔꯣꯏꯅ ꯄ꯭ꯔꯣꯃꯤꯁꯖꯨ ꯇꯧꯈ꯭ꯔꯦꯅ ꯍꯥꯏꯕꯤꯔꯦꯕꯀꯣ
ꯑꯣ ꯑꯣ ꯍꯟꯈ꯭ꯔꯕ꯭ꯔ ꯃꯥꯗꯨ
ꯑꯥꯁ ꯃꯥꯅꯀꯣ ꯃꯥ ꯑꯟꯕ꯭ꯂꯣꯛ ꯇꯧꯔ ꯃꯨꯠꯆꯗꯧꯔꯛꯑꯦꯕ ꯑꯥꯁ ꯅꯪ ꯅꯪ ꯑꯩꯒꯤ ꯄ꯭ꯔꯣꯕ꯭ꯂꯦꯝꯗꯣ ꯑꯟꯗꯔꯁꯇꯦꯟ ꯇꯧꯔꯔꯣꯏꯅ ꯍꯥꯏꯔꯛ ꯄꯣꯠꯅꯤꯗꯣ
ꯑꯦ ꯇꯧꯔꯁꯨ꯭ ꯇꯧꯗ꯭ꯔꯁꯨ ꯕ꯭ꯂꯣꯛ ꯇꯧꯅꯤꯡꯉꯥꯏ ꯃꯊꯧ ꯂꯩꯇꯦꯅꯦ ꯃꯥ
ꯑꯁꯦꯡꯕꯅꯤ ꯃꯥ ꯑꯩꯕꯨ ꯑꯩꯕꯨ ꯃꯔꯨꯞꯅꯤ ꯍꯥꯏꯅ ꯈꯜꯂꯗꯤ ꯃꯥꯒꯤ ꯅꯨꯄꯥꯗꯨꯁꯨ ꯑꯥꯁ ꯑꯗꯨꯃꯥꯏꯅ ꯇꯧꯗꯁꯨ ꯅꯨꯡꯉꯥꯏꯇꯦ ꯅꯪꯁꯨ ꯑꯗꯨꯃꯥꯏꯅ ꯇꯧꯅꯣ ꯍꯥꯏꯅ ꯑꯃꯨꯛ ꯍꯥꯏꯕ ꯌꯥꯏꯑꯦꯕꯀꯣ ꯄꯨꯔꯥ ꯃꯥꯒꯤ ꯅꯨꯞ ꯄꯥꯒꯤ ꯁꯥꯏꯗꯇ ꯆꯪꯕꯗꯣ ꯑꯩ ꯁꯥꯎꯅꯤꯡꯉꯦꯕ
ꯑꯗꯨ ꯑꯗꯨꯒꯤ ꯃꯑꯣꯡꯗꯨ ꯌꯥꯗꯦ
ꯑꯥ ꯑꯗꯨꯃꯛꯇꯤ ꯅꯠꯇꯦ ꯏꯕꯥꯅꯤ ꯑꯌꯨꯛꯇ ꯑꯗꯨꯃꯥꯏꯅ ꯋꯥꯔꯤ ꯁꯅꯥꯅꯕꯗꯣ ꯑꯗꯨ ꯅꯨ ꯄꯥꯗ ꯑꯃꯨꯛ ꯍꯥꯏꯕ ꯃꯥꯜꯂꯦ ꯃꯥꯅ ꯑꯃꯨꯛ ꯇꯝꯕꯤꯕ ꯃꯥꯜꯂꯦꯕ ꯑꯩꯗꯤ ꯁꯥꯎꯃꯟꯕꯒꯤ ꯏꯟꯁꯇꯥꯒ꯭ꯔꯥꯝꯗ ꯑꯗꯨꯝ ꯅꯨꯄꯥꯁꯦ ꯕ꯭ꯂꯣꯛ ꯊꯝꯈ꯭ꯔꯦꯕꯀꯣ ꯋꯥꯆꯞꯀꯤꯗꯤ ꯅꯝꯕꯔ ꯏꯕꯥꯅꯤ ꯂꯩ ꯂꯩꯅꯥꯗꯦꯕ
ꯑꯣ ꯑꯣ
ꯑꯗꯨꯗ ꯃꯥ ꯅꯨꯄꯤꯉꯣꯟꯗꯒꯤ ꯑꯩ ꯅꯝꯕꯔ ꯂꯧꯕꯃꯥꯜꯂꯦ ꯋꯥꯆꯞꯇ ꯆꯥꯠꯇꯧꯔꯛꯄ ꯍꯣꯏ ꯅꯪ ꯏꯕꯥꯅꯤ ꯃꯔꯤꯁꯦ ꯀꯌꯥꯃꯨꯛ ꯀꯥꯏꯍꯟꯅꯤꯡ ꯀꯥꯏꯅꯍꯟꯅꯤꯡ ꯄ꯭ꯔꯥꯅ ꯃꯅꯥ ꯍꯪꯉꯛꯄ ꯋꯥꯅꯤ ꯅꯨꯄꯥꯁꯤꯅ
ꯗꯤ ꯅꯍꯥꯟꯗꯒꯤ ꯑꯗꯨ ꯁꯣꯏꯔꯦ ꯍꯥꯏꯕꯤꯌꯨ ꯑꯗꯨ ꯇꯧꯔꯦ ꯍꯥꯏꯕꯤꯌꯨ ꯑꯗꯨ ꯅꯪꯕꯨ ꯀꯔꯤꯒꯤ ꯍꯥꯏꯕ꯭ꯔꯣ
ꯑꯁꯦꯡꯕꯅꯤ ꯑꯗꯨꯒ ꯌꯦꯡꯉꯣ ꯉꯔꯥꯡ ꯃꯥꯅꯗꯤ ꯑꯍꯥꯟꯕꯗꯤ ꯃꯥꯅ ꯀꯥꯏꯅꯔꯁꯦ- ꯇꯣꯛꯅꯈ꯭ꯔꯁꯦꯅ ꯍꯥꯏꯔꯛꯄꯅꯦꯕꯀꯣ
ꯑꯥ ꯑꯥ
ꯑꯗꯨꯒ ꯑꯃꯨꯛ ꯉꯔꯥꯡ ꯑꯍꯤꯡꯗꯨꯗꯤ ꯑꯩꯕꯨ ꯅꯪ-ꯏꯕꯥꯅꯤ ꯃꯔꯤꯁꯦ ꯀꯌꯥꯃꯨꯛ ꯀꯥꯏꯅꯍꯟꯅꯤꯡꯕ꯭ꯔꯥ ꯍꯥꯏꯅ ꯑꯩꯉꯣꯟꯗ ꯉꯥꯕꯅꯤ ꯢꯍꯤ ꯍꯦ
ꯀꯣꯛ ꯈꯔ ꯁꯨꯗꯕ ꯑꯣꯏꯔꯝꯒꯅꯤ
ꯑꯥ ꯃꯆꯤꯟ ꯀꯟꯕꯗꯣ ꯑꯉꯛꯄꯅꯤ ꯑꯗꯨꯒꯤ ꯑꯗꯨꯒꯤ ꯑꯩꯅ ꯑꯦ ꯅꯪꯅ ꯅꯠꯇ꯭ꯔꯣ ꯉꯔꯥꯡ ꯆꯦꯅ ꯍꯥꯏꯅ ꯍꯥꯏꯕꯤꯌꯣ ꯍꯥꯏꯕꯗꯣ ꯍꯥꯏꯅ ꯍꯥꯏꯔꯒ ꯃꯥꯅ ꯃꯤꯟ ꯂꯩꯌꯣ ꯑꯩꯅ ꯅꯪꯕꯨ ꯋꯥꯔꯤ ꯁꯥꯟꯅꯥꯔꯅꯨ ꯍꯥꯏꯕ ꯅꯠꯇ꯭ꯔꯣ ꯑꯩꯒꯤ ꯅꯨꯄꯤꯒ ꯎꯪ ꯉꯁꯥꯏ ꯀ ꯉꯁꯥꯏ ꯑꯌꯨꯛ ꯀꯔꯤꯒꯤ ꯑꯃꯨꯛ ꯋꯥꯔꯤꯁꯤ ꯁꯥꯟꯅꯕ꯭ꯔꯥ ꯍꯥꯏꯅ ꯍꯥꯏꯕ ꯋꯥꯅꯦ
ꯈꯔ ꯆꯥꯛꯄ꯭ꯔꯥ ꯁꯤ ꯃꯤꯁꯦ
ꯅꯨꯄꯥꯖꯦ ꯑꯉꯛꯄꯅꯤ ꯑꯗꯣ ꯅꯨꯄꯤꯖꯨ ꯑꯃꯨꯛ ꯃꯉꯣꯟꯗ ꯆꯠ ꯑꯃꯨꯛ ꯍꯟꯕꯗꯣ ꯑꯉꯛꯄꯅꯦ ꯍꯥꯏꯕꯅꯤꯗ
ꯆꯦ ꯅꯪꯒꯤꯗꯃꯛ ꯌꯥꯗꯦ ꯐꯠꯇꯦ
ꯍꯣꯑꯣꯏ ꯑꯩꯗꯤ ꯏꯕꯥꯅꯤ ꯍꯣꯁꯇꯦꯜꯗ ꯂꯩꯃꯤꯟꯅꯥꯕꯅꯦꯕ ꯑꯦꯂꯚꯦꯟꯗꯒꯤ ꯊꯦꯡꯅꯑꯦꯕ
ꯎꯪ ꯎꯪ
ꯑꯗꯨꯗꯤ ꯈꯪꯅꯔꯒ ꯍꯣꯁꯇꯦꯜ ꯂꯩꯃꯤꯅꯕꯗꯣ ꯅꯨꯡꯁꯤꯕꯅꯤ ꯌꯥꯝ ꯅꯨꯡꯁꯤꯕꯅꯤ ꯑꯗꯨꯝ ꯀꯩꯅꯣ ꯇꯧꯔꯖꯨ ꯀꯞ ꯐꯥꯎ ꯀꯞꯃꯤꯟꯅꯕꯅꯤ ꯑꯗꯨꯝ ꯆꯥ ꯂꯩꯕꯗꯤ ꯆꯥꯃꯤꯟꯅꯔꯅꯤ ꯂꯩ ꯇꯗꯤ ꯑꯗꯨꯝ ꯄꯨꯟꯅ ꯑꯗꯨꯝ ꯂꯩꯅꯤ ꯑꯗꯨꯝ ꯇꯧꯅꯤꯕ ꯑꯗꯨꯒꯤ ꯑꯩꯗꯤ ꯃꯧ ꯂꯨꯅ ꯈꯜꯂꯒ ꯃꯥꯅ ꯑꯩꯕꯨ ꯑꯗꯨꯃꯥꯏꯅ ꯇꯧ ꯃꯤꯔꯥꯏꯕꯤꯔꯝꯕ ꯋꯥꯅꯤꯗ ꯑꯗꯨꯒ ꯑꯩꯖꯨ ꯁꯥꯎꯃꯟꯕꯒꯤ ꯑꯗꯨꯒꯤ ꯍꯣꯏ ꯍꯧꯖꯤꯛꯇꯤ ꯃꯥ ꯅꯨꯄꯤꯖꯦ ꯅꯪꯕꯨ ꯀꯩꯅꯣ ꯅꯪꯉꯣꯟꯗ ꯆꯥꯔꯕꯅꯤꯅ ꯑꯩꯖꯨ ꯃꯥꯕꯨ ꯈꯨꯝꯔꯔꯣꯏ ꯍꯥꯏꯕꯗꯣ ꯑꯩꯁꯨ ꯈꯨꯝꯔꯔꯣꯏ ꯑꯩ ꯄ꯭ꯔꯣꯃꯤꯁꯇꯣ ꯑꯩ ꯀꯥꯏꯍꯜꯂꯣꯏ ꯍꯥꯏꯅ ꯑꯩꯖꯨ ꯅꯨꯄꯤꯕꯨ ꯑꯩꯈꯣꯏ ꯅꯪ ꯃꯥꯕꯨ ꯈꯟꯒ꯭ꯔꯕꯅꯤꯅ ꯐ ꯅꯨꯡꯉꯥꯏꯅ ꯀꯩꯅꯣ ꯇꯧꯍꯧꯔꯣ ꯀꯩꯅꯥꯅꯣ ꯍꯥꯏꯅ ꯑꯩꯖꯨ ꯕ꯭ꯂꯣꯛ ꯊꯝꯕꯤꯈ꯭ꯔꯦ ꯑꯗꯨꯗꯒꯤ
ꯎꯝ ꯆꯨꯝꯃꯦ ꯑꯗꯨꯅ ꯑꯣꯏꯔꯣꯏꯗꯕ ꯃꯤꯁꯤꯡꯗꯤꯀꯣ ꯈꯨꯝꯅꯗꯕꯅ ꯐꯩꯌꯦ ꯃꯇꯝ ꯃꯥꯡꯉꯦ
ꯑꯁꯤ ꯉꯥꯛꯇ ꯅꯠꯇꯦ ꯃꯥ ꯃꯥꯖꯦ ꯃꯥꯁꯨ ꯅꯨꯄꯥꯗ ꯈꯤꯇꯪ ꯆꯣꯞꯄꯦꯕꯀꯣ ꯑꯗꯨꯅ ꯅꯨꯄꯤꯗꯣ ꯑꯩꯅ ꯍꯥꯏꯅꯤꯡꯗꯕꯤ ꯍꯥꯏꯗꯕ ꯋꯥꯅꯦꯕ ꯅꯍꯥꯟ ꯎꯝ ꯂꯥꯁ ꯏꯌ꯭ꯔ ꯂꯥꯁ ꯏꯌ꯭ꯔꯗ ꯑꯣꯏꯔꯝꯅꯤ ꯅꯨꯄꯥ ꯃꯥꯁꯨ ꯃꯥꯒꯤ ꯅꯨ ꯑꯗꯨꯖꯨ ꯀꯣꯏꯅꯕ ꯃꯇꯝ ꯑꯗꯨ ꯃꯇꯝꯗ ꯀꯣꯏꯅꯕ ꯅꯨꯄꯥꯗꯣ
ꯎꯝ ꯎꯝ
ꯑꯗꯨ ꯅꯨꯄꯥꯗꯖꯨ ꯑꯗꯨꯃꯥꯏꯟ ꯑꯩꯕꯨ ꯑꯩꯉꯣꯟ ꯑꯩꯒ ꯃꯥꯒ ꯈꯠꯅꯕꯅꯦ ꯑꯗꯨ ꯃꯥꯒꯤ ꯃꯔꯝꯗ ꯃꯥꯖꯦ ꯅꯨꯄꯥ ꯎꯝ ꯃꯥꯖꯦ ꯅꯨꯄꯥ ꯑꯇꯣꯞꯄꯒ ꯃꯥꯒꯤ ꯀꯣꯏꯅꯕ ꯂꯩꯅ ꯂꯩꯅ ꯅꯨꯄꯥ ꯑꯅꯤ ꯅꯨꯄꯥ ꯑꯇꯣꯞꯄ ꯑꯅꯤꯒ ꯑꯃꯨꯛ ꯀꯣꯏꯅ ꯍꯥꯏꯗꯤ ꯎꯝ ꯋꯥꯔꯤ ꯁꯥꯟꯅꯕ ꯑꯗꯨꯝ ꯏꯟꯇ꯭ꯔꯦꯁ ꯄꯤꯕꯗꯣ ꯇꯧꯋꯦꯕ
ꯑꯗꯨꯒꯨꯝꯕꯗ ꯅꯪꯅ ꯂꯦꯞꯄꯤꯕꯗꯣ ꯃꯥ ꯀꯔꯤ ꯈꯟꯕ꯭ꯔꯥ ꯍꯥꯏꯕ ꯑꯗꯣ
ꯑꯩ ꯍꯣꯏ ꯏꯃꯥꯟꯅꯕꯤꯅꯦ ꯃꯥꯒꯤꯗ ꯃꯥꯒꯤ ꯃꯔꯝꯗ ꯐꯠꯇꯕ ꯍꯥꯏꯅꯤꯡꯗꯦ ꯍꯥꯏꯅ ꯑꯩꯁꯨ ꯗꯨꯝ ꯂꯦꯞꯄꯤꯕꯅꯦꯕ
ꯎꯝ ꯎꯝ ꯐꯔꯁꯨ ꯐꯠꯇ꯭ꯔꯁꯨ ꯃꯔꯨꯞꯅꯦꯅꯀꯣ
ꯍꯣꯏ ꯑꯩꯅ ꯑꯗꯨꯃꯥꯏ ꯈꯜꯂꯒ ꯇꯧꯕꯤꯔ ꯃꯥꯥꯅꯗꯤ ꯑꯩꯕꯨ ꯑꯩꯒꯤꯗꯃꯛꯗꯤ ꯑꯩꯅꯗꯤ ꯃꯥꯒꯤ ꯋꯥꯕꯤ ꯋꯥꯕꯤꯕꯗꯣ ꯃꯥꯗꯤ ꯑꯝꯇ ꯈꯪꯉꯝꯗꯦꯕ ꯅꯨꯄꯥ ꯅꯨꯄꯥꯖꯦ ꯊꯥꯗꯣꯛꯄ ꯍꯣꯏ ꯅꯨ
ꯃꯤꯁꯦꯀꯣ ꯑꯥ ꯀꯨꯏꯅ ꯇꯤꯟꯅꯔꯛꯂꯁꯨ ꯀꯨꯏꯅ ꯇꯤꯟꯅꯔꯛꯁꯨ ꯉꯔꯥꯡꯈꯛ ꯇꯤꯟꯅꯔꯁꯨ ꯅꯪꯒꯤ ꯐꯠꯇꯕ ꯃꯤꯗꯨꯗꯤ ꯀꯨꯏ ꯀꯨꯏꯅ ꯇꯤꯟꯅꯔꯛꯒꯁꯨ ꯑꯗꯨꯝ ꯇꯣꯛꯊꯣꯛꯄꯅ ꯐꯩꯌꯦ
ꯍꯣꯏ ꯑꯁꯦꯡꯕꯅꯤ ꯏꯕꯥꯟꯅꯤ ꯑꯦꯂꯕꯦꯟ ꯇꯨꯋꯦꯜꯞꯇ ꯑꯗꯨꯝ ꯂꯩꯃꯤꯅꯩ ꯑꯗꯨꯒ ꯊꯣꯛꯄꯗ ꯃꯥ ꯏꯕꯥꯅꯤ ꯇꯣꯉꯥꯟꯟ ꯇꯣꯉꯥꯟ ꯂꯩꯈ꯭ꯔꯦꯕꯀꯣ
ꯑꯣ ꯑꯣ
ꯃꯥꯒꯤ ꯑꯩꯒꯤꯁꯨ ꯄꯩꯁꯥ ꯂꯩꯇꯕ ꯀꯥꯟꯗ ꯃꯉꯣꯟꯗ ꯅꯤꯕꯅꯦ ꯑꯗꯨ ꯃꯥꯁꯨ ꯐꯣꯟ ꯔꯤꯆꯥꯔꯖ ꯂꯩ ꯇꯦ ꯍꯥꯏꯔꯗꯤ ꯑꯩꯁꯨ ꯍꯥꯞꯄꯤꯕꯅꯤ ꯑꯩꯁꯨ ꯊꯥ ꯊꯥꯕꯅꯦ ꯄꯩꯁꯥ ꯃꯥꯁꯨ ꯊꯥꯕꯅꯤ ꯉꯁꯤ ꯆꯥꯛ ꯑ ꯏꯟꯁꯥꯡ ꯍꯥꯎꯗꯦ ꯄꯩꯁꯥ ꯊꯥꯔꯛꯑꯣ ꯍꯥꯏꯔꯗꯤ ꯏꯕꯥꯅꯤꯁꯦ ꯌꯥꯝ ꯍꯥꯏꯗꯤ ꯐ꯭ꯔꯦꯟ ꯑꯣꯏꯔꯁꯨ ꯌꯥꯝ ꯀ꯭ꯂꯣꯁ ꯑꯣꯏꯕꯗꯣ
ꯎꯝ ꯎꯝ ꯌꯦ ꯑꯗꯨ ꯑꯗꯨꯒꯨꯝꯕꯗꯨ ꯀꯥꯎꯕ ꯀꯥꯎꯕ꯭ꯔꯥ ꯈꯪꯗꯦ
ꯑꯉꯛꯄꯅꯦ ꯅꯨ ꯅꯨꯄꯥ ꯅꯨꯄꯥꯁꯦ ꯌꯥꯝ ꯌꯥꯝ ꯐꯕ ꯑꯣꯏꯔꯗꯤ ꯀꯣ ꯌꯥꯝ ꯆꯨꯝꯕ ꯃꯔꯜ ꯂꯩꯗ꯭ꯔꯗꯤ ꯌꯥꯏꯌꯦꯕ
ꯍꯣꯏ ꯍꯣꯏ ꯅꯨꯄꯥꯁꯦ ꯃꯤ ꯐꯕ ꯑꯣꯏꯔꯗꯤ ꯑꯣ ꯅꯃꯥꯟꯅꯕꯤꯒ ꯑꯗꯨꯃꯥꯏꯅ ꯇꯧꯒꯅꯣ ꯑꯩꯒꯤ ꯃꯔꯝꯗ ꯀꯣ ꯑꯗꯨꯒ ꯃꯥ ꯅꯨꯄꯤꯕꯨ ꯇꯁꯦꯡꯅ ꯅꯨꯡꯁꯤꯕ ꯑꯣꯏꯔꯁꯨ ꯏꯕꯥꯅꯤ ꯐꯖꯅ ꯅꯨꯡꯁꯤꯁꯦ ꯑꯩ ꯏꯕꯥꯅꯤꯒꯤ ꯃꯔꯝꯗ ꯅꯪꯒꯤ ꯃꯔꯨꯞꯄꯨ ꯁꯣꯛꯍꯟꯕꯗꯤ ꯇꯧꯔꯣꯏꯁꯦ ꯍꯥꯏꯒꯗꯧꯕꯅꯦ ꯑꯩꯒꯤ ꯑꯩꯒꯤ ꯃꯔꯨꯞꯇꯨꯁꯨ ꯆꯞ ꯃꯥꯟꯅꯩꯌꯦꯕ ꯈꯪꯕ꯭ꯔꯥ
ꯀꯔꯤ ꯍꯥꯏꯕꯤꯒꯦꯔꯥ ꯑꯁꯦꯡꯕꯅꯤ ꯌꯥꯝ ꯐꯠ
ꯑꯗꯨ ꯑꯗꯨꯒꯤꯁꯦ ꯃꯤꯁꯤꯡꯁꯦ ꯉꯔꯥꯡꯈꯛ ꯊꯦꯡꯅꯕ ꯑꯣꯏꯔꯁꯨ ꯉꯁꯤꯈꯛꯅ ꯆꯍꯤ ꯇꯔꯥ ꯈꯪꯅꯕ ꯑꯣꯏꯔꯁꯨ ꯀꯣ ꯌꯥꯗꯕ ꯃꯤꯗꯤ ꯐꯠ
ꯍꯣꯏ ꯍꯣꯏ ꯑꯁꯦꯡꯕꯅꯦ ꯍꯥꯏꯗꯤ ꯍꯧꯖꯤꯛ ꯅꯤꯡꯉꯝꯗꯕꯗꯣ ꯑꯗꯨꯒ ꯑꯗꯨꯒ ꯑꯗꯨꯒꯀꯣ ꯌꯥꯝ ꯅꯣꯛꯅꯤꯡꯕꯗꯣ ꯑꯩꯒꯤ ꯃꯔꯨꯞ ꯑꯇꯣꯞꯄ ꯃꯔꯨꯞꯁꯤꯡꯅ ꯃꯥꯅ ꯂꯣꯏꯅ ꯍꯥꯏꯗꯤ ꯃꯤꯕꯨ ꯈꯪꯍꯟꯅꯤꯡꯗꯦ ꯍꯥꯏꯅ ꯈꯪꯍꯟꯗꯕꯅꯦꯕ ꯑꯁꯦꯡꯕꯗꯤ ꯑꯥ ꯑꯍꯥꯟꯕꯗꯗꯤꯀꯣ ꯃꯤ ꯀꯅꯥꯕꯁꯨ ꯍꯥꯏꯕꯤꯗꯦ ꯑꯩꯗꯤ ꯍꯣꯏ ꯑꯩꯗꯤ ꯃꯤ ꯀꯅꯥꯕꯨꯁꯨ ꯍꯥꯏꯕꯤꯗꯦ ꯍꯥꯏꯕꯤꯔꯣꯏ ꯈꯪꯍꯜꯂꯣꯏ ꯑꯗꯨꯝ ꯅꯨꯡꯉꯥꯏꯇꯦꯅ ꯑꯩꯗꯤ ꯍꯩꯗꯕꯅꯦꯕ
ꯑꯥ ꯑꯥ
ꯑꯗꯨꯒ ꯃꯥꯅꯗꯤ ꯂꯣꯏꯅ ꯍꯥꯏꯈ꯭ꯔꯕ ꯋꯥꯅꯤꯗ ꯑꯗꯨꯃꯥꯏꯅ ꯇꯧꯋꯦ ꯑꯩꯅ ꯃꯥꯕꯨ ꯕ꯭ꯂꯣꯛ ꯊꯝꯈ꯭ꯔꯦ ꯑꯗꯨꯝ ꯀꯩꯅꯣ ꯁꯥꯎꯅꯕꯒꯤ ꯑꯩꯗꯤ ꯑꯃꯔꯛꯀꯤꯗꯃꯛ ꯁꯥꯎꯅꯍꯜꯂꯣꯏꯅ ꯑꯩꯗꯤ ꯅꯨꯄꯥꯒꯤ ꯁꯣꯝ ꯅꯨꯄꯥꯒꯤ ꯁꯥꯏꯠ ꯄꯨꯕ ꯁꯥꯕꯅꯤ ꯍꯥꯏꯅ ꯃꯥꯒꯤ ꯃꯔꯥꯜ ꯂꯣꯏꯅ ꯆꯨꯝꯍꯜꯂꯒ ꯍꯥꯏꯕꯤꯈ꯭ꯔꯕ ꯋꯥꯅꯤꯗ ꯑꯗꯨ ꯃꯣꯏꯅ ꯑꯩꯕꯨ ꯑꯩꯕꯨ ꯑꯃ ꯃꯤ ꯑꯃꯅ ꯑꯃꯨꯛ ꯀꯣꯜ ꯇꯧꯔꯛꯀꯅꯤ ꯑꯩ ꯄꯤꯛꯇꯧꯅꯤꯗꯕꯩ ꯑꯩ ꯄꯤꯛ ꯇꯧꯗꯕꯅ ꯑꯃꯅ ꯀꯣ ꯇꯧꯔꯛꯄꯩ ꯑꯩꯁꯨ ꯅꯨꯡꯉꯥꯏꯗ꯭ꯔꯕꯒꯤ ꯀꯣꯜ ꯇꯧꯔꯒ ꯑꯩꯁꯨ ꯃꯔꯛ ꯂꯣꯏꯅ ꯍꯥꯏꯕꯤꯈ꯭ꯔꯦꯕꯀꯣ ꯑꯗꯨꯃꯥꯏꯅ ꯇꯧꯋꯦ ꯑꯗꯨꯃꯥꯏꯅ ꯇꯧꯋꯦ ꯍꯥꯏꯅ ꯑꯗꯨ ꯃꯣꯏꯅꯁꯨ ꯑꯩꯌꯥ ꯅꯨꯄꯥꯒꯤ ꯃꯔꯝꯗꯕꯨ ꯅꯪꯕꯨ ꯑꯗꯨꯃꯥꯏꯅ ꯍꯥꯏꯕꯤ ꯇꯧꯕꯤꯔꯝꯕ ꯑꯩꯈꯣꯏꯁꯨ ꯅꯨꯡꯉꯥꯏꯇꯦ ꯃꯣꯏꯁꯨ ꯂꯣꯏꯅ ꯈꯪꯉꯦꯀꯣ ꯃꯥꯁꯦ ꯅꯨꯄꯥꯗ ꯈꯤꯇꯪ ꯆꯣꯄ ꯍꯥꯏꯕꯗꯣ ꯑꯗꯨꯃꯛꯅ ꯍꯥꯏꯔꯛꯑꯒ ꯃꯥ ꯑꯩꯅꯁꯨ ꯀꯩꯁꯨ ꯀꯩꯗꯦ ꯑꯩꯗꯤ
ꯇꯟꯗ꯭ꯔꯣ ꯑꯁꯤꯒꯨꯝꯕ ꯃꯤꯒ ꯄꯨꯟꯕꯗꯨ
ꯑꯁꯦꯡꯕꯅꯦ ꯍꯧꯖꯤꯛ ꯊꯥꯖꯕ ꯌꯥꯗ꯭ꯔꯦ
ꯊꯖꯥꯕ ꯌꯥꯕ ꯃꯇꯝ ꯅꯠꯇꯦ ꯅꯪꯒꯤ ꯐꯥꯕ ꯅꯪꯒꯤ ꯀꯥꯟꯅꯕ ꯐꯪꯗꯕ ꯃꯐꯝꯗꯗꯤꯀꯣ ꯂꯩꯔꯣꯏ ꯂꯩꯔꯗꯕꯅ ꯐꯥꯕꯅꯦ
ꯑꯥ ꯑꯁꯦꯡꯕꯅꯦ
ꯍꯧꯖꯤꯛꯇꯤꯀꯣ ꯃꯁꯥ ꯃꯁꯥꯒꯤ ꯈꯛ ꯈꯟꯕ ꯃꯇꯝꯅꯦ
ꯑꯁꯦꯡꯕꯅꯦ ꯍꯣꯏ ꯑꯩ ꯑꯩ ꯇꯣꯡꯉꯗꯤ ꯌꯥꯔꯦꯅ ꯊꯝꯕꯗꯨꯀꯣ
ꯑꯗꯨ ꯑꯗꯨꯃꯥꯏꯅ ꯈꯜꯂꯗꯤ ꯑꯩꯈꯣꯏꯁꯨ ꯑꯗꯨꯃꯥꯏꯅ ꯈꯟꯕ ꯇꯥꯕ
ꯍꯣꯏ
ꯑꯗꯨ ꯑꯗꯨ ꯈꯟꯕ ꯈꯛꯇꯪꯗ ꯑꯁꯦꯝꯒꯤ ꯃꯐꯝꯗ ꯂꯩ ꯍꯤꯡꯕ ꯉꯝꯒꯗꯧꯕꯅꯦꯕ
ꯎꯝ ꯑꯁꯦꯡꯕꯅꯦ ꯍꯧꯖꯤꯛꯀꯥꯟ ꯌꯦ
ꯍꯣꯏ ꯑꯁ ꯃꯤ ꯖꯥꯠ ꯖꯥꯠ ꯊꯦꯡꯅꯈ꯭ꯔꯦꯗ ꯑꯩꯗꯤ ꯃꯤ ꯑꯥ ꯃꯥꯒꯤ ꯃ ꯆꯩ ꯃꯥꯒꯤ ꯍꯣꯟ ꯂꯩꯇꯕꯤꯗ ꯂꯥꯛꯄ ꯃꯤꯁꯤꯡꯁꯨ ꯌꯥꯝ ꯂꯩꯌꯦ
ꯃꯁꯥꯛꯄꯨꯗꯤ ꯈꯪꯉꯣꯏꯕꯀꯣ ꯑꯁꯨꯃꯥꯏꯅ ꯇꯧꯔꯛꯀꯅꯤ ꯅꯣꯡꯃꯗꯤ ꯃꯈꯣꯏꯕꯨ ꯑꯗꯨꯃꯥꯏꯅ ꯇꯧꯔꯛ ꯂꯥꯛꯀꯅꯤ ꯍꯥꯏꯕꯗꯣ ꯌꯥꯝ ꯐꯅ ꯂꯥꯛꯀꯅꯦꯕ ꯑꯥ
ꯑꯗꯨꯒꯤ ꯑꯩꯗꯤ ꯇꯤꯟꯅꯥꯔꯁꯨ ꯌꯦꯡꯉꯒ ꯇꯤꯟꯅꯋꯣ ꯑꯗꯨꯒ ꯃꯔꯨꯞ ꯌꯥꯝ ꯂꯩ ꯂꯩꯌꯦ ꯍꯥꯏꯅ ꯄꯣꯡꯅꯤꯡꯉꯥꯏ ꯀꯔꯤꯁꯨ ꯂꯩꯇꯦ ꯃꯔꯨꯞ ꯑꯃ ꯑꯅꯤ ꯐꯕ ꯂꯩꯕꯗꯨ ꯑꯗꯨꯅ ꯌꯥꯔꯕ
ꯍꯣꯏ ꯑꯗꯨꯅꯦ ꯍꯣꯏ ꯉꯁꯤꯗꯒꯤꯗꯤ ꯑꯩꯁꯨ ꯉꯔꯥꯡ ꯉꯔꯥꯡ ꯉꯔꯥꯡꯗꯅꯦ ꯉꯔꯥꯡꯗꯅꯦꯕꯒꯣ ꯋꯥꯔꯤꯁꯨ ꯂꯩꯁꯤꯟꯕꯗꯣ ꯑꯍꯣꯏꯒꯤ
ꯑꯣ ꯑꯣ
ꯑꯗꯨꯒꯤ ꯑꯩꯁꯨ ꯉꯁꯤꯗꯒꯤꯗꯤ ꯌꯥꯔꯦ ꯍꯥꯏꯅ ꯑꯩꯁꯨ ꯃꯣꯏꯕꯨ ꯌꯥꯔꯦꯗ ꯑꯁ ꯅꯣꯏ ꯁꯥꯎꯒꯅ‍ꯣ ꯑꯩꯁꯨ ꯁꯥꯎ ꯁꯥꯎꯗꯤ ꯁꯥꯎꯔꯔꯣꯏ ꯑꯗꯨꯝ ꯃꯥꯅ ꯑꯗꯨꯝ ꯃꯥꯅ ꯄꯥꯝꯃꯗꯤ ꯑꯗꯨꯝ ꯆꯠꯍꯜꯂꯣ ꯍꯥꯏꯅ
ꯍꯣꯏ ꯍꯣꯏ ꯃꯥꯅ ꯂꯥꯜꯂꯦ ꯍꯥꯏꯕ ꯈꯪꯂꯗꯤ ꯑꯃꯨꯛꯀ ꯅꯣꯏꯕꯨꯁꯨ ꯈꯨꯝꯂꯛꯄ ꯌꯥꯏꯌꯦ
ꯑꯗꯨꯕꯨ ꯅꯠꯇꯦ ꯃꯥꯅ ꯑꯗꯨꯝ ꯇꯧꯈ꯭ꯔꯕꯅꯤꯅ ꯑꯩꯁꯨ ꯄ꯭ꯔꯣꯃꯤꯁ ꯇꯧꯕꯅꯤ ꯇꯧꯈ꯭ꯔꯕꯅꯤꯅ ꯃꯉꯣꯟꯗ ꯂꯥꯛꯍꯜ ꯂꯥꯛꯄ ꯑꯃꯨꯛ ꯇꯤꯟꯅꯕ ꯍꯥꯏꯗꯤ ꯑꯩꯗꯤ ꯉꯝꯃꯔꯣꯏꯅ ꯍꯥꯏꯕꯤꯕ ꯍꯥꯏꯗꯤ
ꯑꯣ ꯑꯣ ꯃꯁꯥꯒꯤ ꯃꯔꯥꯜꯗꯣ ꯈ‌ꯪꯗ꯭ꯔꯒ ꯂꯥꯛꯂꯗꯤ ꯂꯥꯛꯂꯦ ꯅꯪꯅ ꯐꯥꯔꯁꯇ ꯍꯥꯟꯅ ꯆꯠꯄꯗꯨꯗꯤ ꯇꯧꯔꯔꯣꯏ ꯍꯥꯏꯕ ꯆꯨꯝꯃꯦ ꯑꯗꯨꯁꯨ
ꯎꯝ
ꯑꯗꯨꯃꯥꯏꯅ ꯑꯃ ꯑꯃꯔꯛ ꯈꯪꯍꯟꯒꯗꯧꯕꯅꯦ ꯃꯤꯁꯤꯡꯗꯣ
ꯃꯣꯏꯅꯁꯨ ꯑꯗꯨꯝ ꯍꯥꯏꯕꯅꯦ ꯈꯪꯍꯜꯂꯣ ꯍꯥꯏꯅꯀꯣ
ꯎꯝ
ꯈ‌ꯪꯗ‌ꯦꯗ